ꯍꯜꯂꯣ
ꯎ
ꯎꯝ
ꯀꯔꯤ ꯄꯥꯝꯒꯦ ꯀꯩ ꯄꯥꯝꯒꯦ ꯎꯝ ꯁꯃ ꯀꯨ
ꯍꯜꯂꯣ
ꯍꯒꯦ ꯀꯉꯣꯃꯦ ꯑꯗꯣ ꯍꯦ ꯇꯥꯔꯣ ꯍꯥꯏꯗꯤ ꯇꯥꯏ ꯍꯒꯗꯦ ꯑꯣꯆꯦ ꯑ ꯎꯝ ꯎꯝ ꯀꯣꯏ ꯀꯥꯏꯅꯣ ꯔꯣ
ꯍꯜꯂꯣ
ꯇꯥꯕ꯭ꯔꯥ ꯇꯥꯔꯤꯕꯃꯤ ꯅꯪ ꯀꯣꯏꯕ
ꯑ ꯇꯥꯏꯅ ꯀꯣꯏꯅꯣ ꯁꯝ ꯊꯉꯁꯕꯣ ꯍꯒꯇꯔꯤꯖ
ꯀꯗꯥꯅꯕ ꯇ ꯍꯥꯏꯗ
ꯑꯣ ꯆꯥꯎꯒꯠꯇ꯭ꯔꯤ ꯍꯥꯏ ꯑꯗꯨꯗꯤ
ꯁꯦꯀꯦꯟꯗ ꯔꯥꯎꯗ ꯇꯗ
ꯎꯝ
ꯄ꯭ꯔꯁ ꯇ ꯄ꯭ꯔꯁ ꯇꯧꯊꯣꯛꯑꯅꯦ ꯁꯦꯀꯦꯟ ꯂꯅꯥꯥꯎꯅ ꯃꯇꯝꯗꯅꯦꯕ ꯑ ꯈꯣꯡ ꯑꯅꯤꯁꯦ ꯄꯥꯟꯗꯕꯒ ꯆꯞ ꯃꯥꯟꯅꯔꯦꯃꯤ ꯅꯪꯕꯨ ꯅꯥꯕ꯭ꯔꯥ ꯉꯥꯎ꯭ꯔꯥ
ꯑ ꯔ ꯊꯒꯕ
ꯍꯣꯏ
ꯉꯔꯥꯡ ꯐꯣꯔꯦꯟꯅꯔ ꯑꯃ ꯖꯒꯣꯏ ꯁꯥꯕꯗꯣ ꯈꯪꯕ
ꯑꯩ ꯎꯖꯦ
ꯍꯥ
ꯃꯣꯏꯗꯤ ꯑꯃꯅꯤꯁꯨ ꯁꯥꯔꯝꯃꯅꯤꯕ
ꯍꯥꯥ ꯃꯅꯤ ꯃꯒ ꯃꯥꯅ ꯀꯤꯖꯗꯨꯅꯦꯗꯣ ꯎꯗ ꯍ ꯃꯣ ꯃꯥꯒꯗ ꯍꯃꯨ ꯃꯥꯟꯕ ꯍꯥꯏꯒꯗ꯭ꯔꯥ ꯅꯨꯄꯥ ꯃꯥꯟꯕ ꯍꯥꯏꯇꯥꯔꯦ
ꯍꯣꯏ ꯁ
ꯃꯥꯅ ꯁꯥꯕꯗꯣ ꯍꯥꯏꯗ꯭ꯔꯦꯠꯇꯕ ꯑꯩꯈꯣꯏꯒꯤ ꯑꯃꯨꯛ ꯑꯃꯨꯑꯒ ꯁꯥꯕꯗꯣ
ꯑꯥ
ꯌꯦ ꯃ ꯇꯨ ꯍꯥꯏꯍꯤꯇꯦ ꯀ ꯃꯂ ꯅꯪ ꯁꯨꯡꯉꯨꯍꯧꯗꯕ꯭ꯔꯥ
ꯍꯣꯏꯃꯤ ꯑꯩꯒꯅꯦ ꯑꯍꯥꯟꯕ ꯔꯥꯎꯟ ꯑꯃ ꯁꯥꯏ ꯍꯥꯏꯕꯗꯣ
ꯎꯝ
ꯑꯗꯨꯗꯨꯅꯦ ꯑꯩ ꯅꯥꯀꯟꯗ ꯄ ꯄ ꯄ ꯆꯣꯡꯉꯝꯕꯅꯦꯕ
ꯋꯥꯒꯤ ꯋꯥ ꯋꯥ ꯃꯥꯂꯦꯀꯣ
ꯎꯝ
ꯎꯝ
ꯑꯣ ꯀꯥꯏꯅꯤ ꯀꯣꯝ ꯇ ꯎ
ꯄꯤ ꯑꯃ ꯆꯣꯡꯉꯝꯕꯅꯦ ꯑꯗꯨꯒ ꯃꯥꯏꯕꯤꯅ ꯃꯥꯒꯤ ꯀꯩꯅꯣ ꯆꯣꯡꯕꯒꯤꯪ ꯆꯣꯡꯕ ꯄꯥꯝꯃꯦꯦ ꯀꯣ ꯂꯣꯏꯁꯤꯜꯂꯛꯄꯒꯤ ꯑꯗꯨ ꯃꯥꯅ ꯆꯣꯡꯒꯠꯂꯛꯄꯁꯦ ꯀꯨꯏꯅꯗꯤ ꯑꯁ
ꯑꯩꯕꯨꯣꯏꯇ ꯋꯥ
ꯍꯣꯏ ꯃꯌꯥꯝ ꯑꯝꯇ ꯆꯣꯡꯅꯨꯗ꯭ꯔꯦꯕꯀꯣ ꯌꯥꯝ ꯀꯣꯏꯅ ꯆꯣꯡꯕ ꯄꯥꯁꯤꯗꯤ ꯆꯣꯡꯅꯗ꯭ꯔꯦꯗꯅꯀꯣ ꯑ ꯁꯨꯃ ꯃꯊꯟꯇ ꯍꯥꯏꯗꯤ ꯃꯤ ꯆꯣꯡꯉ ꯆꯣꯡꯉꯃꯤ
ꯀꯥꯏꯗꯎꯖ
ꯈꯜꯄꯤꯦ ꯁꯨꯝ ꯈꯪꯅꯕ ꯃꯤ ꯌꯥꯎꯔꯝꯒꯅꯤ ꯑꯗꯨ ꯏꯃꯕꯤꯝ ꯀꯨꯝꯕ
ꯇ ꯆꯃ ꯑꯗꯗꯤ ꯈꯪꯖ ꯍ ꯐ ꯀꯩꯁ ꯂꯩ ꯆꯇꯦ
ꯎꯝ
ꯀꯣꯡ ꯀ ꯃꯥ ꯁꯣꯕꯤ
ꯃꯥꯏꯕꯤꯁꯦ ꯃꯥꯏꯕꯤ ꯑꯣꯟꯕꯗ ꯃꯌꯨꯝ ꯄꯥꯟ ꯌꯥꯗꯦ ꯍꯥꯏꯕ ꯑ
ꯍꯣꯏ
ꯁꯨꯡꯃꯥꯏ ꯄꯔꯗꯔꯕ ꯄꯥꯗ ꯃꯤ
ꯑꯗꯨꯠꯇꯦꯗ ꯃꯌꯨꯝ ꯄꯥꯜꯂꯨꯔꯒ ꯃꯥꯏꯕꯤ ꯑꯣꯜꯂꯛꯄ ꯅꯠꯇꯕ
ꯌꯥꯎꯋꯦ ꯊꯣꯡꯖꯔꯤꯗꯤ
ꯅꯤꯌꯣꯝꯗꯤ ꯌꯥꯒꯦꯔ
ꯑꯩ ꯍꯧꯁꯨ ꯈꯪꯗꯦꯕꯀꯣ
ꯑꯗꯨ ꯅꯤꯌꯣꯝꯗꯗꯤ ꯌꯥꯗꯦ ꯍꯥꯏꯔꯕ
ꯈꯪꯗꯦ ꯍꯥꯏꯕ
ꯑꯗꯨ ꯀꯔꯥ ꯌꯥꯗꯦ ꯍꯥꯏꯔꯒꯅꯦ ꯐꯉꯕ
ꯂꯤ ꯑꯃꯨ ꯂꯤꯅꯥ ꯑꯃ ꯌꯦꯡꯈꯤꯕꯅꯦꯕ ꯃꯥꯏꯕꯤꯒꯤ
ꯀꯇꯥꯔ ꯌꯦꯡꯉꯁꯦ ꯂꯩꯍꯗꯧ ꯃꯥꯜꯂꯦ ꯀꯇꯥꯗꯤ ꯄꯦꯟꯁꯤꯟ ꯏꯟꯅꯕꯗꯨ ꯅꯠꯇ꯭ꯔꯥ ꯂꯩꯇ ꯍꯜꯂꯣ
ꯍꯥꯎ
ꯍꯜꯂꯣ
ꯇꯥꯏ ꯇꯥꯏ ꯇꯣꯏ ꯃꯤ
ꯑ
ꯍ
ꯍꯔ ꯗꯤꯗꯨ ꯀꯣꯏ ꯃꯤ ꯆꯄꯥ ꯆꯇꯦ ꯀꯌꯥꯗ
ꯍꯅ ꯑꯃ ꯂꯩ ꯑꯣꯏ ꯌ ꯋꯥꯅ ꯃꯅꯦꯦ ꯑꯣꯏ
ꯀꯣꯛ ꯔꯤꯞ ꯑꯃ ꯆꯥꯔꯦ ꯇꯨ ꯊꯤꯕꯤꯕ
ꯑꯣ ꯑꯣ
ꯑꯗꯩ ꯊꯥꯏ ꯑꯆꯧꯕ ꯑꯃ ꯆꯥꯔꯦ ꯄꯛꯂꯤꯡ ꯆꯅꯤ ꯑꯃ ꯐ꯭ꯔꯦꯟꯁ ꯐ꯭ꯔꯥꯏꯁ ꯑꯅꯤꯒ ꯀ ꯀꯥꯏꯅ ꯑꯃꯔ ꯀ ꯃꯥꯅꯦ ꯑꯗꯨ ꯊ ꯑꯗꯨ ꯆꯥꯎ ꯌꯥꯕꯒꯦ ꯌꯥꯁꯦ ꯁꯠ ꯁꯠ ꯍꯣꯏ ꯃꯣꯏꯗꯣ ꯈꯔ ꯆꯝꯗꯤ ꯆꯝꯃꯦ ꯃꯍꯥꯎꯗꯣ
ꯅꯪ ꯀꯩ ꯁ ꯅꯪ ꯀꯥꯏ ꯁ
ꯎꯝ
ꯅꯪ ꯀꯥꯏ
ꯏꯃꯔꯨꯖ
ꯅꯠꯇꯦ ꯑꯩ ꯉꯥ ꯅꯪꯉꯣꯟꯗ ꯄꯩꯁꯥ ꯍꯧꯕꯗ ꯇꯨꯁꯥꯔ ꯂꯩꯕ꯭ꯔ
ꯑꯗ
ꯎꯝ ꯃꯥꯃꯤꯕꯤꯖꯣ ꯁꯒꯗꯏꯗꯗꯤ
ꯎꯝ
ꯃꯥ ꯚꯤꯗꯤꯑꯣ ꯊꯥꯒꯠꯂꯛꯑꯦꯕ
ꯊꯥꯒꯠꯂꯛꯄꯅꯤ ꯃꯥꯒꯤꯅ ꯃꯅꯨꯡ ꯀꯥꯟꯗ ꯃꯥꯥꯏ ꯒꯥꯔꯤ ꯂꯧꯕ ꯆꯠꯈꯤ ꯑꯁꯣꯝꯗꯒꯤ
ꯑꯁ ꯑꯃꯛ ꯀꯣꯛꯄ꯭ꯔꯥ ꯆꯤꯡꯉ ꯁꯥꯔꯛꯄꯗꯨꯅ ꯚꯤꯗꯤꯑꯣ ꯅꯝꯕꯤꯔꯝꯒꯗ꯭ꯔꯥ ꯈꯜꯂ ꯅꯝꯕꯤꯔꯝꯗ꯭ꯔꯥ
ꯃꯀꯣꯛ ꯕꯣꯔꯥ ꯆꯦꯡꯅ ꯁꯥꯕꯗꯨꯅꯤ ꯀꯩꯅꯣ ꯕꯤꯗꯤꯑꯣ ꯅꯝꯃꯤꯗꯣ ꯑꯦ ꯑꯗꯨ ꯚꯤꯗꯤꯑꯣꯗꯣ ꯃꯅꯨꯡꯗꯨ ꯑꯗꯨꯝ ꯅꯠꯇꯕꯅꯤꯅꯅꯦ ꯅꯝꯐꯝꯗꯣ
ꯎꯝ
ꯌꯥꯝ ꯇꯥꯏꯌꯦꯕ ꯅꯪ ꯅꯗꯨꯗ ꯑ ꯅ ꯃꯝꯗꯨꯗ ꯀꯩꯅꯣ ꯇꯧꯕꯈꯤꯕꯒꯨꯝꯕ ꯃꯥꯏꯕ ꯃꯄꯥꯗꯣ ꯅꯄꯥ ꯃꯄꯥꯗꯨꯗ ꯃꯥꯏꯕꯗꯣ
ꯑ ꯍꯣꯏ ꯃꯥꯏꯕꯗꯣ ꯃꯥꯏꯕ ꯑꯅꯤꯃꯛꯇꯣ ꯑꯃꯅ ꯄꯦꯅꯥ ꯂꯧꯖꯈꯤꯕ ꯑꯗ ꯑꯃꯅ ꯃꯥꯏꯀ꯭ꯔꯣꯐꯣꯟ ꯂꯧꯖꯈꯤꯕ ꯀꯩꯅꯝ ꯇꯧꯕ ꯑꯩꯈꯣꯏ ꯑꯅꯤꯃꯛꯇꯣ ꯑꯝꯇ ꯌꯥꯎꯗꯕꯅꯦꯕ ꯑꯩ ꯏꯊꯟꯗ ꯃꯀꯣꯛꯇꯣ ꯄꯨꯔꯥ ꯆꯤꯡꯉꯛꯄꯅꯦꯕ ꯑꯗꯨꯗ ꯄꯨꯔꯥ ꯍꯥꯡꯕꯅꯦꯕ ꯁ ꯑꯗꯨ ꯀꯗ ꯅꯝꯕꯤ ꯎꯝ ꯑꯁꯔꯀꯥꯟ ꯒꯦꯠꯇꯒꯤ ꯃꯤꯗꯤ ꯌꯥꯝ ꯅꯝꯃꯦꯕꯀꯣ ꯑꯗꯨꯗꯗꯒꯤꯗꯤ ꯃꯥ ꯎ ꯑꯗꯨ ꯃꯁꯛ ꯈꯪꯅꯕ ꯃꯤ ꯑꯃꯇ ꯅ ꯇꯧꯔꯤꯅꯦ ꯀꯃꯥꯏꯅ
ꯎ ꯖ ꯋꯥ ꯁꯔꯦ ꯐ ꯂꯩ ꯋꯥꯈꯁꯦ
ꯑꯦꯁꯁꯨ ꯍꯥꯏꯦ ꯐꯟꯅ ꯐꯣꯔꯦꯟꯅꯔꯗ ꯌꯥꯎꯔꯛꯄ꯭ꯔꯦ
ꯃꯤ ꯀꯣꯟꯅ ꯃꯅꯥꯥꯡꯛꯇ ꯂꯪꯃꯦ ꯆꯠꯅꯈꯤꯕꯖꯥ
ꯑꯩ ꯉꯔꯥ ꯄꯨꯡꯉꯦ ꯃꯣꯏ ꯂꯥꯏ ꯍꯧꯖꯤꯛꯀꯤ ꯑꯗꯨ ꯁꯥꯕꯗꯣ ꯑꯗꯨ ꯑꯅꯤ ꯊꯣꯛꯅ ꯁꯥꯏ ꯑꯕ ꯑꯩꯈꯣꯏꯗꯤ ꯀꯥꯏꯒꯦ ꯆ ꯄꯨ ꯇꯔꯨꯛ ꯇꯥꯔꯛꯄꯔꯣ ꯅꯨꯡꯉꯥꯏꯔꯕ ꯑꯃꯨꯛ ꯍꯗ ꯂꯥꯏꯕꯧ ꯑꯗꯨꯃꯥꯏꯅ ꯊꯥꯔꯒ ꯁꯥꯗꯦꯕ
ꯅꯨꯄꯤ ꯑꯃ ꯂꯩꯌꯦꯕꯀꯣ ꯇꯥꯕ꯭ꯔ
ꯇꯥꯏ
ꯅꯨꯄꯤ ꯑꯃꯅꯦꯌꯦꯕꯀꯣ ꯅꯪ ꯍꯧꯒꯠꯈꯤꯕꯒꯤ ꯇꯥꯏꯃꯤꯡꯗꯣ ꯑꯗꯨꯗ ꯃꯥꯗꯣ ꯂꯥꯛꯑꯒ ꯅꯪ ꯁꯤꯗꯨꯗ ꯐꯝꯕ ꯑꯣꯏꯅꯝ ꯇꯧꯈ꯭ꯔꯦꯕꯀꯣ
ꯔꯣꯡꯕꯨ ꯅꯨꯄꯤꯗꯔꯥ
ꯈꯪꯗꯦ ꯀꯔꯝꯕꯅꯣ ꯑꯗꯨꯒꯅꯦ ꯍꯧꯖꯤꯛ ꯅꯨꯄꯤꯁꯦ ꯆꯪꯒꯣꯏ ꯁꯨꯌꯥ ꯁꯥꯗꯕ ꯍꯥꯎꯕꯗꯨ ꯂꯣꯏꯕ ꯃꯥ ꯂꯥꯛꯏꯗꯣ ꯁ ꯂꯥꯛꯏꯅꯤꯀꯣ ꯊꯣꯛꯄꯁꯨ ꯊꯣꯛꯇꯦ ꯖꯒꯣꯏꯁꯨ ꯁꯥꯗꯦ ꯍꯣꯏ ꯍꯧꯕꯗ ꯂꯕꯗꯨ ꯗ꯭ꯔꯦꯁ ꯍꯦꯂ ꯐꯝꯃꯦꯗꯅ
ꯃꯁ ꯈꯨꯁꯤ ꯃꯁ ꯈꯨꯁꯤ ꯍꯒꯅꯦꯕ
ꯍꯪꯗꯦ ꯃꯊꯪꯛꯇ ꯐꯖꯅ ꯎꯖꯩ ꯑꯗꯨꯒ ꯅꯨꯡꯁꯤꯠꯇꯗ ꯐꯥꯝ ꯂꯩꯈ꯭ꯔꯦꯕ ꯃꯥꯏꯦ ꯆ ꯃꯥꯥꯁ ꯀꯟꯅꯨ ꯄꯤꯖ ꯀꯣꯏ ꯁꯕ ꯁꯥꯗꯦ ꯃꯂꯖꯦ ꯀꯩ ꯇꯧꯕꯧꯕ ꯂꯥꯏꯅ ꯁꯤ ꯍꯥꯏꯌꯦꯕ ꯀ ꯍꯥꯏꯌꯦ ꯗ꯭ꯔꯦꯁꯇꯣꯨꯦꯠꯇ ꯁꯦꯠꯇ꯭ꯔꯕꯤ ꯂꯑꯦ ꯐꯕꯕꯥ ꯁꯨ ꯃꯗꯦꯁꯦꯂꯒ
ꯕꯤꯖꯦ ꯁꯦꯝꯄꯔꯒꯅꯦ ꯑꯍꯥꯟꯕ ꯆꯪꯕ ꯀꯥꯟꯗꯗꯤꯀꯣ ꯑꯍꯥꯟꯕ ꯆꯪꯕ ꯀꯥꯟꯗꯅꯦꯀꯣ ꯑꯩꯗꯣ ꯃꯤ ꯃꯔꯝ ꯑꯗꯨꯝꯅꯤꯅ ꯃꯃꯥꯡꯗ ꯊꯪꯉ ꯁꯥꯕꯗꯣ ꯅꯨꯡꯉꯥꯏꯖꯗꯕꯗꯣ ꯑꯗꯨꯒꯤ ꯑꯩꯗꯤ ꯃꯌꯥꯏ ꯑꯗꯨꯝ ꯁꯥꯒꯦ ꯇꯅ ꯈꯜꯂꯝꯃꯦꯕꯀꯣ ꯑꯗꯨꯒ ꯑꯩ ꯁꯥꯕꯁꯨ ꯍꯧꯔꯝꯃꯦꯕꯀꯣ ꯍꯦꯛꯀꯣ ꯑꯌꯥꯝꯥꯟꯕꯗ ꯍꯂꯣ ꯈꯨꯖꯒꯣ ꯁꯕ ꯍꯥꯏꯩ ꯇꯦ ꯃꯈꯣꯡ ꯊꯥꯡꯕꯗꯨ ꯃꯔꯥꯏꯅꯥꯛꯇꯗꯤ ꯖꯒꯣꯏ ꯁꯥꯐꯝ ꯈꯪꯗꯦꯕ ꯅꯨꯡꯉꯥꯏꯖꯕ ꯏꯅꯤꯡꯝꯅ ꯍꯣꯏ ꯍꯣꯏ ꯍꯣꯏ ꯑꯗꯨꯅ ꯑꯩꯉꯣꯟꯗ ꯑꯗꯨꯝ ꯁꯣꯏꯔꯛꯄꯗꯣ ꯀꯥꯏꯔꯛꯄꯗꯣ
ꯎ
ꯑꯗꯨꯅ ꯃꯃꯥꯡꯒꯤꯗ ꯃꯅꯤꯡꯂꯛꯀꯅꯤ ꯁꯠꯂꯛꯀꯅꯤ ꯇꯧꯕꯗꯣ
ꯎꯝ
ꯁꯤꯗ ꯑꯩꯗꯤ ꯖꯒꯣꯏ ꯁꯥꯐꯝ ꯈꯪꯍꯧꯗ꯭ꯔꯕ
ꯏ ꯇꯂ
ꯏꯗꯨ ꯈꯔꯕ
ꯎꯝ ꯎꯝ
ꯀꯔ ꯑꯩꯁꯦ ꯏꯊꯟꯗ ꯆꯠꯂ ꯍꯥꯏꯕꯗꯨꯗ ꯍꯪꯉꯤ ꯑꯩꯅ ꯑꯩꯒꯕꯨ ꯍꯥꯏ ꯑꯣ ꯁꯤꯗ ꯁꯥꯕ ꯌꯥꯒꯗ꯭ꯔꯥ ꯍꯣꯏ
ꯉꯁꯥꯏꯒꯤꯦ ꯑꯪꯉꯧꯕ ꯍꯥꯏꯁꯦ ꯃꯃ ꯍꯥꯏꯕꯅꯦꯦ
ꯍꯣꯏ ꯃꯣꯏ ꯀꯔꯝ ꯍꯥꯏꯕꯅꯦꯕ ꯑꯗꯣ ꯑꯩ ꯀꯌꯥ ꯄꯣꯛ ꯍꯥꯏꯕ ꯀꯔꯝ ꯍꯥꯏꯕꯅꯦꯕ ꯃꯥꯏꯕꯒꯤ ꯃꯥꯏ ꯏꯕ ꯑꯩ ꯀꯌꯥꯕꯨ ꯍꯥꯏꯕ ꯀꯔꯝ ꯀꯧꯦꯕ ꯑꯩꯅ ꯀꯧꯕꯗꯣ ꯀꯣꯝꯃꯛꯑꯦꯕ
ꯑ ꯑ ꯑ ꯌꯥꯝ ꯑꯃꯨꯛꯗꯅꯦ
ꯑꯩ ꯀꯌꯥꯕꯕꯨ ꯍ ꯕꯤꯖꯨꯕꯨ
ꯑꯩꯈꯣꯏꯅ ꯑꯥꯏꯗꯤꯌꯥꯒꯨꯝ ꯑꯥꯏꯗꯤꯌꯥ ꯀꯃꯥꯏꯅ ꯇꯧꯗꯅꯣ ꯑꯥꯏꯗꯤꯌꯥ ꯍꯥꯏꯗꯨꯅꯄꯥꯥꯉꯣꯟꯗ ꯀꯧꯒꯗꯕꯗꯣ
ꯑꯗꯨꯅ ꯑꯩꯅ ꯀꯧꯔꯨꯔꯦ ꯍꯥꯏꯕ ꯑꯗꯨ
ꯑꯗꯨ ꯃꯥ ꯁꯨꯝ ꯀꯩꯅꯣꯝ ꯀꯅꯥꯅꯣꯝ ꯑꯃꯅ ꯀꯩꯅꯣꯝ ꯁꯨꯝ ꯀꯣ
ꯍ ꯍꯣ ꯍꯣ ꯍꯣ ꯍꯣ ꯍꯣꯏ ꯁꯃꯦꯕ꯭ꯔꯍ ꯌꯥ ꯁ ꯁꯍꯖ ꯍꯁꯨꯣ
ꯃꯤꯅꯦꯁꯥꯒ ꯍ ꯀꯃꯥꯏ ꯌꯥꯒꯅꯤ
ꯑꯗꯨ ꯖꯒꯥꯗꯣ ꯌꯥꯕ꯭ꯔꯥ ꯍꯪꯕꯅꯦ ꯀꯩꯅꯣ ꯖꯒꯥꯗꯣ ꯌꯥꯗꯕꯅꯤꯅ ꯂꯥꯏꯅꯤꯅ ꯀꯤꯖꯩꯗꯅ
ꯑꯗꯨꯅ ꯍꯥꯏꯗꯤ ꯃꯤꯅ ꯁꯥꯒꯦꯅ ꯍꯥꯏꯔꯛꯑꯒ ꯀꯃꯥꯏꯅ ꯃꯥꯗꯨ ꯌꯥꯗꯦ ꯍꯥꯏ
ꯍꯧꯖꯤꯛꯀꯤ ꯄꯦꯅꯥꯗꯨ ꯃꯅꯨꯡꯗꯅꯤꯡꯗ ꯁꯥꯕ ꯌꯥꯕ꯭ꯔꯥ ꯍꯪꯕꯅꯤ ꯌꯥꯏꯌꯦꯅ ꯍꯥꯏꯔꯛꯑꯕꯗꯤ ꯁꯥ ꯄꯦꯅꯥꯗꯨꯒꯤ ꯃꯣꯏ ꯑꯅꯤ ꯄꯦꯅꯥ ꯈꯣꯡꯉꯤꯗꯖ
ꯅꯪ ꯃꯅꯤꯡ ꯊꯕ ꯅꯪ ꯃꯅꯤꯡ ꯊꯪꯕꯣꯗꯣꯣ ꯂꯤꯠꯄꯗ ꯃꯥꯗꯤ ꯀꯩꯅ ꯅꯪ ꯈꯪꯅꯕ꯭ꯔꯥ ꯃꯥ ꯃꯥ ꯃꯃꯥꯡ ꯊꯪꯖꯒ ꯂꯥꯛꯏꯃꯤꯅꯕ꯭ꯔꯥ ꯅꯠꯇ꯭ꯔꯒ
ꯠꯇ ꯇꯏ ꯁꯥꯆꯣꯏꯅꯤ
ꯃꯃꯥꯡ ꯊꯪꯖꯒꯦ ꯂꯥꯏꯔꯦꯕ ꯃꯥꯗꯨ
ꯍꯣ ꯍꯣꯏ ꯍꯣꯏ ꯍꯣꯏ ꯑꯁ ꯁꯨꯇꯥ ꯊꯥꯗꯣꯛꯇꯖꯥꯅꯦ ꯃꯥꯗꯤ ꯑꯩ ꯑꯗꯨꯝ ꯏꯁ ꯏꯁ ꯃꯤ ꯏꯁꯁ ꯃꯤꯁ ꯃꯤꯁ ꯃꯤꯁ ꯍꯥꯏꯔꯒ ꯑꯁꯃꯣ ꯑꯃ ꯉꯔ ꯑꯩ
ꯅꯠꯇꯦꯕ ꯑꯩꯅ ꯍꯥꯏꯁꯤꯅꯦ ꯑꯩꯅ ꯍꯥꯏꯗꯤ ꯑꯗꯨ ꯃꯃꯥꯡ ꯊꯪꯈꯤꯕꯗꯨꯅ ꯂꯥꯛꯏꯔ ꯑꯗꯨ꯭ꯋꯥꯏꯒꯤ ꯃꯤ ꯑꯉꯥꯡ ꯍꯥꯏꯕ
ꯑꯍꯥꯟꯕꯒꯤ ꯔꯥꯎꯟ ꯁꯥꯔꯝꯕꯗꯣ ꯑꯗꯨꯗ ꯑꯩꯅ ꯑꯗꯨꯗ ꯁꯛ ꯌꯦꯡ